ꯀꯥꯏꯌꯦꯦ
ꯑꯣ ꯇꯥꯏꯌꯦ
ꯑꯦꯗꯔꯝꯃꯤꯅꯥ
ꯆꯥꯛ ꯊꯣꯡꯉꯒ ꯂꯩꯔꯤꯌꯦꯦ
ꯑꯣ ꯆꯞ ꯃꯥꯟꯅꯩ ꯑꯩꯁꯨ ꯆꯥꯛ
ꯎꯝ ꯎꯝ ꯀꯔꯤ ꯃꯊꯦꯜꯅꯣ
ꯑꯁ ꯍꯋꯥꯏ ꯑꯣꯏꯅ ꯍꯋꯥꯏ ꯀꯔꯤ ꯑꯣꯏꯅ ꯊꯣꯡꯉꯦ ꯏꯟꯁꯥꯡ ꯁꯦ ꯁꯣꯝꯗꯤ ꯀꯧ ꯏꯟꯁꯥꯡ ꯊꯣꯡꯒꯦ
ꯑꯩꯗꯤ ꯀꯩꯅꯣ ꯎꯝ ꯈꯥꯃꯦꯟ ꯑꯁꯥꯡꯕꯗꯣ ꯑ ꯆꯥꯎ ꯑ
ꯑꯣ
ꯑꯗꯨ ꯑꯗꯨꯒ ꯀꯥꯡꯁꯣꯏꯒ ꯊꯣꯡꯉꯦ
ꯑꯣ
ꯁꯟ ꯑꯀꯪꯕꯗꯣ ꯉꯁꯤꯗꯤ ꯀꯔꯤ ꯊꯕꯛ ꯂꯩꯒꯦ ꯀꯥꯏ ꯆꯠꯀꯤꯔꯣ
ꯑꯩ ꯉꯁꯤ ꯆꯠꯇꯦ ꯅꯣꯡꯁꯨ ꯆꯨꯕꯅꯤꯅ ꯁꯨꯝ ꯂꯩꯒꯅꯤ ꯀꯔꯤꯝ ꯆꯠꯇꯦ
ꯅꯣꯏꯗꯤ ꯅꯨꯡꯉꯥꯏꯅꯦ ꯅꯣꯡꯖꯨꯕꯗ ꯑꯩꯈꯣꯏꯗꯤ ꯁꯥꯕꯅ ꯂꯣꯏꯔꯦ
ꯎꯝ ꯍꯥ
ꯊꯕꯛ ꯌꯥꯝ ꯆꯤꯟꯕ꯭ꯔꯣ ꯅꯪ ꯊꯕꯛ ꯌꯥꯝ ꯂꯩꯕ꯭ꯔꯣ ꯉꯁꯤ ꯆꯠꯊꯣꯛꯅꯤꯡꯉꯥꯏ ꯂꯩꯕ꯭ꯔꯥ ꯍꯥꯏꯕ ꯑꯣ ꯑꯣ
ꯈꯪꯉꯤꯗ
ꯑꯣ ꯀꯦ ꯑꯗꯨꯗꯤ ꯑꯗꯨꯝ ꯋꯥꯔꯤ ꯁꯥꯔ ꯂꯩꯁꯤꯅꯦ ꯍꯥ
ꯍꯣꯏ ꯁꯥꯔꯁꯦ ꯍꯝ ꯌꯥꯏꯌꯦ
ꯀꯦ ꯅꯪꯁꯨ ꯑꯗꯨꯝ ꯇꯧꯔꯛꯑꯣ ꯍꯣꯔꯦꯟ ꯀꯣ
ꯑꯝ ꯍꯣꯏ ꯑꯩꯗꯤ ꯇꯧꯅꯤꯡꯉꯥꯏ ꯂꯩꯇ꯭ꯔꯦꯗ ꯎꯝ ꯆꯨꯗꯦ ꯑꯩꯈꯣꯏꯗꯤ ꯅꯣꯡ ꯆꯨꯗꯦ ꯁꯥꯔꯒ ꯂꯩꯌꯦ
ꯑꯦ ꯑꯩꯉꯣꯟꯗꯗꯤ ꯅꯣꯡ ꯆꯨꯕꯀꯣ ꯉꯁꯤꯁꯦ ꯅꯣꯡ ꯆꯨꯕꯒꯤ ꯏꯪꯗꯤ ꯏꯪ ꯈꯔꯗꯤ ꯏꯪꯁꯤꯟꯈ꯭ꯔꯦ ꯑꯗꯨꯕꯨ ꯅꯣꯡ ꯆꯨꯕꯅꯤꯅ ꯃꯄꯥꯟ ꯆꯠꯅꯤꯡꯉꯥꯏꯁꯨ
ꯑꯥ ꯍꯣꯏ ꯑꯗꯨꯝ ꯊꯣꯛꯑ ꯂꯩꯌꯣ ꯑꯗꯨꯗꯤ
ꯑꯗꯨꯃꯥꯏꯅ ꯇꯧ ꯇꯥꯔꯦ
ꯎꯝ ꯑꯩꯈꯣꯏꯒꯤꯗꯤ ꯅꯣꯡꯁꯨ ꯁꯥꯗꯕꯤꯗꯀꯣ ꯂꯩꯆꯤꯟ ꯎꯞꯔꯒ ꯃꯨꯔꯒ ꯑꯗꯨꯝ ꯆꯨꯞꯄ ꯍꯥꯏꯇꯥꯔꯦ ꯁꯥꯒꯠꯄ ꯑꯗꯨꯒ ꯎꯝ
ꯌꯥꯝ ꯑꯣꯝꯆꯥꯛꯅꯕ ꯃꯇꯝꯗꯨꯅꯤꯅꯦ ꯍꯥ ꯀꯩ ꯀꯩ ꯊꯕꯛ ꯇꯧꯒꯦ ꯁꯣꯝꯕꯣ
ꯑꯩ ꯀꯔꯤꯁꯨ ꯇꯧꯗꯦ ꯑꯗꯨꯝ ꯂꯩꯌꯦ ꯑꯄꯥꯪ ꯑꯄꯥꯪꯕ ꯊꯕꯛ ꯁꯨ ꯁꯨꯕ ꯄꯥꯔꯠ ꯇꯥꯏꯝ ꯖꯣꯕ ꯇꯧ ꯇꯧꯋꯦ
ꯑꯣ ꯑꯆꯥ ꯐꯩꯅꯦ
ꯉꯥ ꯇꯪꯅꯦꯕ ꯃꯇꯝ ꯁꯥꯡꯗꯦꯕꯀꯣ ꯑꯩꯒꯤ ꯏꯚꯤꯅꯤꯡꯗ ꯅꯠꯇ ꯅꯠꯇꯦ ꯑꯩ ꯑꯁꯤꯗ
ꯑꯣ ꯐꯥꯏ ꯐꯥꯏ ꯐꯩꯅꯦ ꯑꯗꯨꯗꯤ
ꯑꯗꯨꯝ ꯃꯇꯦꯡ ꯄꯥꯡꯕꯤꯅꯤꯗ ꯃꯤꯒꯤ
ꯍꯣꯏ ꯍꯣꯏ ꯍꯣꯏ ꯌꯨꯝ ꯑ ꯀꯔꯤ ꯑ ꯂꯧꯒꯨꯝꯕ ꯇꯧꯕ꯭ꯔꯣ ꯅꯣꯏꯔꯣꯝꯗ
ꯑꯣ ꯂꯧ ꯑꯣ ꯂꯧꯁꯨ ꯇꯧꯋꯦ ꯏꯪꯈꯣꯜ ꯃꯆꯥꯁꯨ ꯇꯧꯔꯤꯌꯦ ꯎꯝ ꯍꯟꯗꯛ
ꯂꯧ ꯇꯧꯕ ꯍꯥꯏꯁꯤꯁꯨ ꯎꯝ ꯎꯝ ꯍꯣꯏ ꯄꯣꯊꯥꯗꯕꯅꯦ ꯄꯣꯊꯥꯗ ꯑꯦꯁ ꯃꯤꯁꯤ ꯄꯣꯊꯥꯗ꯭ꯔꯗꯤ ꯌꯥꯔꯣꯏꯅꯦ ꯏꯟꯖꯤꯟ ꯐꯥꯎ ꯊꯣꯛꯂꯛꯑꯀꯥꯟꯗ ꯌꯣꯠ ꯐꯥꯎꯕ ꯑꯦꯞ ꯍꯦꯛꯑꯒ ꯇꯦꯛꯑꯒ ꯀꯥꯏꯔꯒ ꯇꯧꯔꯦ ꯑꯗꯥꯇꯧꯔꯦ ꯍꯥꯏꯔꯛꯑꯀꯥꯟꯗ ꯃꯤꯗꯤ ꯀꯗꯥꯏꯗꯒꯤ ꯄꯣꯊꯥꯗ꯭ꯔꯗꯤ ꯁꯤꯒꯅꯤꯍꯦ ꯑꯗꯨꯗꯤ ꯌꯥꯔꯣꯏ ꯄꯣꯊꯥꯔꯗꯅꯦ ꯑꯍꯥꯎ ꯑꯍꯥꯎꯕ ꯆꯥꯒꯅꯤ ꯑꯗꯒꯤ ꯇꯧꯒꯗꯕ ꯊꯕꯠꯇꯨ ꯈꯔ ꯈꯔ ꯑꯗꯨꯝ ꯇꯧꯒꯅꯤ ꯄꯣꯊꯥ ꯄꯣꯊꯥ ꯑꯗꯨꯝ ꯀꯀꯪ ꯇꯩꯀꯪ ꯁꯨꯒꯗꯕꯅꯤ ꯀꯗꯥꯏꯗꯒꯤ ꯂꯦꯞꯇꯕꯤꯗꯤ ꯁꯨꯔꯗꯤ ꯃꯤꯗꯤ ꯂꯣꯏꯔꯦꯅꯦ ꯁꯤ ꯄꯇꯥꯕꯅꯤꯅꯦ ꯏꯁꯗꯥꯏꯔꯤ ꯄꯨꯊꯣꯖ ꯄꯨꯊ ꯑꯆꯥꯡ ꯐ ꯍꯜꯂꯨ ꯍꯥ ꯈꯤꯇꯪ ꯅꯨꯡꯉꯥꯏꯅ ꯊꯝꯃꯣ ꯑꯗꯒꯤ ꯑꯣ ꯑꯗꯨꯃꯥꯏꯅ ꯇꯧꯔꯒ ꯃꯤꯁꯦ ꯑꯩꯈꯣꯏ ꯃꯤ ꯑꯣꯏꯕꯩ ꯑꯩꯈꯣꯏ ꯍꯧꯖꯤꯛ ꯑꯩꯈꯣꯏꯅ ꯍꯤꯡꯉꯤꯕ ꯄꯨꯟꯁꯤꯁꯦ ꯑꯦꯔꯥꯎꯟ ꯎ ꯍꯟꯗ꯭ꯔꯦꯠ ꯃꯦꯛꯁꯤꯃꯝ ꯍꯥꯏꯔꯤꯁꯦꯕꯀꯣ ꯑꯗꯨ ꯇꯧꯕꯗ ꯁꯤꯃꯝ ꯍꯟꯗ꯭ꯔꯦꯗ ꯐꯥꯎꯁꯦ ꯑꯩꯈꯣꯏ ꯍꯤꯡꯉꯦ ꯍꯥꯏꯔꯤꯁꯦ ꯑꯗꯨꯕꯨ ꯑꯦꯔꯥꯎꯟ ꯁꯚꯦꯟ ꯅꯥꯏꯟꯇꯤ ꯄ꯭ꯂꯁ ꯑꯣꯏꯈ꯭ꯔꯒꯗꯤ ꯑꯩꯈꯣꯏꯁꯦ ꯈꯔ ꯁꯣꯜꯂꯛꯈ꯭ꯔꯕꯅꯦꯕꯀꯣ ꯆꯠꯊꯣꯛ ꯆꯠꯁꯤꯟꯗ ꯑꯩꯈꯣꯏ ꯕꯦꯔꯥ ꯀꯥꯔꯛꯈ꯭ꯔꯕꯅꯤ ꯑꯗꯨꯅ ꯑ ꯍꯧꯖꯤꯗꯤ ꯀꯜꯂꯤ ꯉꯩ ꯑꯗꯨꯒ ꯀꯔꯤ ꯍꯥꯏꯒꯗ꯭ꯔꯥ ꯍꯧꯖꯤꯛ ꯍꯛꯆꯥꯡ ꯐꯔꯤꯉꯩꯗ ꯍꯒꯠ ꯁꯕꯒ ꯇꯧ ꯍ ꯁꯦ ꯑꯃꯒ ꯑꯃꯒ ꯅꯨꯡꯁꯤ ꯆꯥꯟꯅꯅ ꯂꯩꯅꯁꯦ ꯍꯥꯏꯕꯗꯨꯅꯤ ꯑꯩꯒꯤ ꯄꯥꯎꯖꯦꯜꯗꯀꯣ ꯃꯤ ꯈꯨꯗꯤꯤꯡꯗꯅꯤ ꯅꯍꯥꯏꯕꯗꯒꯤ ꯁꯃꯥꯏꯅ ꯋꯥꯈꯜ ꯅꯨꯡꯉꯥꯏꯅ ꯂꯩꯇꯦ ꯑꯃꯒ ꯑꯃꯒꯁꯨ ꯅꯨꯡꯁꯤꯅꯅ ꯑꯗꯨ ꯍꯥꯏꯒꯅꯤ ꯀꯣꯑꯣꯗꯤꯅꯦꯁꯟ ꯇꯧꯃꯤꯟꯅꯔꯒ ꯁꯨꯃꯥꯏꯅ ꯂꯩꯇꯦ ꯍꯥꯏꯕꯗꯣ ꯑꯩꯒꯤ ꯑꯝꯐꯥꯏꯅꯤ ꯃꯗ
ꯑꯗꯨ ꯅꯪ ꯀꯔꯤ ꯊꯕꯛ ꯍꯣꯠꯅꯔꯤꯒꯦ
ꯍꯥꯏꯗꯤ ꯑꯗꯨꯝ ꯄ꯭ꯔꯥꯏꯚꯦꯠ ꯄ꯭ꯔꯥꯏꯚꯦꯠ ꯁ꯭ꯀꯨꯜꯗ ꯁꯨꯝ ꯑꯣꯖꯥ ꯃꯆꯥ ꯑꯃ ꯑꯗꯨꯝ ꯂꯩꯀꯥ ꯆ ꯀꯥ ꯑꯗꯨꯝ ꯇ ꯑꯣꯏꯟ ꯂꯩꯦ
ꯑꯣ ꯐꯩꯌꯦ ꯑꯗꯨꯁꯨ
ꯑꯦꯃꯤꯒꯤ
ꯎꯝ
ꯑꯩꯒꯤꯗꯤ ꯄ꯭ꯔꯥꯏꯕꯦꯠ ꯑꯣꯏꯕ ꯃꯤ ꯃꯄꯨꯒꯤꯗꯤ ꯍꯥꯏꯗꯤ ꯀꯩꯅꯣ ꯑꯣꯏꯕꯀꯣ ꯑꯗꯨ ꯃꯤꯒꯤ ꯁ ꯇꯤ ꯑꯣꯏꯅ ꯇꯧꯕꯅꯦꯗ
ꯑꯣ ꯑꯣ ꯑꯣ ꯇꯥꯏꯌꯦ ꯑꯗꯨꯁꯨ ꯇꯨꯃꯤ ꯂꯩꯕ ꯂꯩꯇꯕꯤꯗ ꯑꯗꯨꯝꯃꯥꯏꯅ ꯍꯣꯠꯅꯕꯗꯣ
ꯑꯁ ꯁꯨꯝ ꯇꯧꯕꯅꯦꯗ ꯄꯪꯊꯧꯧ ꯇꯧꯕꯅꯦꯗ ꯀꯟꯅꯕ ꯀꯟꯅꯗꯕꯒꯤ ꯈꯪꯗ꯭ꯔꯦ ꯑꯗꯣ ꯁꯨꯝꯅ
ꯑꯥ ꯃꯤꯉꯣꯟꯗ ꯂꯥꯏꯔꯤꯛ ꯇꯝꯕꯤꯕꯁꯨ ꯐꯩꯌꯦ ꯍꯥꯏꯗꯤ ꯍꯧꯒꯠꯂꯛꯄ ꯑꯉꯥꯡꯁꯤꯡꯕꯨ ꯍꯥꯏꯍꯟꯅꯤꯡꯕ ꯋꯥꯈꯜꯁꯨ
ꯊꯥꯟꯕꯤ
ꯑꯣꯖꯥ ꯑꯣꯏꯕ ꯍꯥꯏꯁꯦꯀꯣ ꯀꯩꯅꯣ ꯀꯠꯊꯣꯛꯄꯅꯦꯕ ꯂꯥꯛꯂꯤꯕ ꯎꯝ
ꯇꯨꯡ ꯖꯦꯅꯦꯔꯦꯁꯟꯒꯤꯗꯃꯛꯇ ꯑꯗꯨꯝ ꯀꯠꯊꯣꯛꯄꯅꯦ ꯑꯗꯣ ꯍꯧꯖꯤꯛ ꯑꯩꯈꯣꯏꯅ ꯄꯤꯔꯤꯁꯦ ꯐꯖꯅ ꯅꯤꯌꯣꯝ ꯆꯨꯝꯅ ꯇꯥꯛꯄꯤꯗ꯭ꯔꯒꯗꯤ ꯇꯨꯡꯗ ꯃꯣꯏꯒꯤ ꯐ꯭ꯌꯨꯆꯔꯗ ꯁꯣꯏꯔꯗꯅ ꯍꯥꯏꯒꯤ ꯀꯩꯅꯣ ꯇꯣ ꯄꯨꯛꯃꯤꯅꯤꯡ ꯁ ꯃꯣꯏꯒꯤꯗꯃꯛꯇ ꯃꯣꯏ ꯐ꯭ꯌꯨꯆꯔꯗꯨ ꯁꯦꯝꯕꯤꯕ ꯃꯊꯧ ꯌꯥꯝ ꯇꯥꯏ ꯁꯤꯗ ꯅꯣꯠ ꯑꯣꯡꯂꯤ ꯑꯩꯈꯣꯏ ꯈꯛ ꯇ ꯅꯠꯇꯅ ꯃꯃꯥ ꯃꯄꯥꯁꯤꯡꯅꯁꯨ ꯑꯗꯨꯝ ꯀꯔꯤ ꯍꯥꯏꯒꯅꯤ ꯔꯦꯁꯄꯣꯟꯗꯣ ꯐꯖꯅ ꯄꯤ ꯑꯣꯄꯔꯦꯁꯟ ꯂꯩꯃꯤꯟꯅꯕ ꯑꯣꯖꯥꯒ ꯃꯃꯥ ꯃꯄꯥꯒ ꯇꯤꯝꯃꯦꯠꯅꯦꯕ ꯁꯤꯁꯦ ꯇꯤꯝꯃꯦꯠ ꯑꯣꯏꯗ꯭ꯔꯗꯤ ꯌꯥꯗꯦꯕ ꯀꯣ ꯅꯣꯏ ꯇꯧꯅꯤ ꯑꯩꯈꯣꯏ ꯑꯣꯖꯥꯗꯨꯀꯤꯗꯃꯛꯇ ꯔꯗꯟ ꯄꯤꯔꯒ ꯅꯣꯏ ꯇꯧꯔꯣ ꯍꯥꯏꯅ ꯄꯤ ꯇꯣꯛꯄ ꯌꯥꯗꯦ ꯑꯗꯨꯒ ꯑꯣꯖꯥꯁꯤꯡꯅꯁꯨ ꯃꯄꯥ ꯃꯃꯥ ꯂꯩ ꯀ꯭ꯔꯤ ꯍꯥꯏꯅ ꯏꯟꯊꯣꯛꯄꯁꯨ ꯌꯥꯗꯦꯕꯀꯣ ꯃꯄꯥ ꯃꯃꯥꯅꯗꯤ ꯊꯥꯖꯔꯒ ꯃꯆꯥꯁꯤꯡꯁꯦ ꯁ꯭ꯀꯨꯜꯗ ꯑꯦꯗꯃꯤꯁꯟ ꯇꯧꯕꯤꯔꯦ ꯑꯗꯒꯤ ꯐꯤꯁ ꯄꯤꯕꯤꯔꯦ ꯃꯦꯅꯤ ꯃꯣꯏꯒꯤ ꯄꯩꯁꯥ ꯀꯔꯤ ꯀꯔꯤ ꯑꯦꯐꯣꯔꯠ ꯂꯣꯏꯅ ꯄꯤꯕꯤꯔꯒ ꯅꯣꯏ ꯁꯦꯝꯕꯤꯔꯣ ꯍꯥꯏꯅ ꯊꯥꯕꯤꯔꯦ ꯑꯗꯒꯤ ꯃꯃꯥ ꯃꯄꯥꯁꯤꯡꯁꯤꯅ ꯁꯨꯃꯥꯏꯅ ꯊꯥꯕꯤꯕꯗ ꯑꯣꯥꯁꯤꯡꯁꯤꯟ ꯑꯁꯤꯗ ꯇꯥꯛꯄꯤꯒꯣꯨꯝ ꯇꯥꯛꯄꯤꯗꯕꯒꯨꯝ ꯁꯨꯃꯥꯏꯅ ꯁꯦꯔꯥꯟ ꯇꯨꯔꯥꯟ ꯇꯧꯕꯗꯨꯗꯤ ꯑꯩꯗꯤ ꯄꯥꯝꯗꯦ ꯇꯁꯦꯡꯅ ꯍꯥꯏꯔꯒꯗꯤ ꯑꯩꯒꯤ ꯁ꯭ꯀꯨꯜꯗ ꯀꯔꯤ ꯍꯥꯏꯒꯅꯤ ꯀꯣꯆꯤꯡ ꯇꯧꯕ ꯑꯗꯨ ꯇꯧꯕ ꯍꯥꯏꯕꯗꯨꯁꯨ ꯀꯌꯥ ꯇꯧꯅꯤꯡꯗꯦꯕ ꯑꯗꯨꯅ ꯑꯗꯨꯝ ꯍꯥꯏꯕꯅꯤ
ꯍꯣꯏ ꯆꯃꯃꯦ ꯑꯗꯨ
ꯑꯥ ꯀ꯭ꯂꯥꯁꯇ ꯑꯩꯈꯣꯏꯅ ꯀ꯭ꯂꯥꯁꯇ ꯂꯧꯕꯁꯦ ꯑꯩꯅ ꯑꯉꯥꯡꯁꯤꯡꯗ ꯑꯦ ꯍꯥꯏꯅ ꯑꯦꯒꯤ ꯃꯌꯦꯛꯁꯦ ꯇꯝꯕꯤꯔꯒ ꯑꯦꯒꯤ ꯃꯌꯦꯛ ꯁꯦ ꯏ ꯍꯜꯂꯒ ꯍꯩꯈ꯭ꯔꯒꯗꯤ ꯑꯦꯁꯦ ꯀ꯭ꯂꯥꯁꯇ ꯍꯩꯈ꯭ꯔꯒꯗꯤ ꯀꯣꯆꯤꯡꯗ ꯑꯦ ꯑꯃꯨꯛ ꯇꯝꯅꯤꯡꯉꯥꯏ ꯀꯔꯤ ꯗꯔꯀꯥꯔ ꯂꯩꯕ꯭ꯔꯅꯦ ꯀꯣ ꯑꯗꯨꯅꯅꯦ ꯍ ꯑꯗꯨꯒꯤꯅꯦꯕ ꯀꯣꯆꯤꯡ ꯇꯧꯗ꯭ꯔꯁꯨ ꯌꯥꯏ ꯀ꯭ꯂꯥꯁꯇ ꯃꯨꯟꯅ ꯇꯥꯛꯄꯤꯌꯣ ꯀ꯭ꯂꯥꯁꯇ ꯃꯨꯟꯅ ꯑꯦꯇꯦꯟꯁꯟ ꯇꯧꯕ ꯑꯁꯤꯅꯤ
ꯃꯃꯥ ꯃꯄꯥꯁꯤꯡꯅ ꯊꯥꯔꯛꯄꯗꯤ ꯑꯣꯖꯥꯕꯨ ꯀꯩꯅꯣ ꯊꯥꯖꯕꯒꯤꯅꯦꯕ ꯑꯗꯣ ꯑꯣꯖꯥꯅ ꯑꯗꯨꯃꯥꯏꯅ ꯇꯥꯛꯄꯤꯔꯗꯤ ꯑꯩꯈꯣꯏꯁꯨ ꯌꯥꯝ ꯍꯔꯥꯎꯋꯦꯕꯀꯣ
ꯆꯃꯃꯦ ꯆꯣꯃꯃꯦ ꯎꯝ ꯑ ꯅꯪꯗꯤ ꯌꯨꯝ ꯀꯥꯏ ꯄꯥꯜꯂꯒꯣ
ꯑꯩꯁꯨ ꯌꯨꯝ ꯄꯥꯜꯂꯦ ꯑꯉꯥꯡ ꯂꯩꯔꯦ ꯑꯩꯁꯨ
ꯐꯔꯦ ꯐꯔꯦ ꯑꯅꯥꯥꯡ ꯂꯩ
ꯑꯩꯒꯤ ꯑꯉꯥꯡꯁꯨ ꯍꯣꯏ ꯑꯩꯅ ꯑꯗꯨꯝ ꯇꯥꯛꯄꯤꯕꯀꯣ ꯑꯗꯨꯝ ꯇꯨꯏꯁꯟ ꯒꯨꯝꯕꯁꯦ ꯑꯩ ꯂꯧꯍꯟꯅꯤꯡꯗꯦꯕ ꯍꯥꯏꯗꯤ ꯑꯩꯒꯤ ꯑꯉꯥꯡꯁꯦ ꯃꯤꯉꯣꯟ ꯊꯥꯔ ꯇꯨꯏꯁꯟ ꯇꯧꯕ ꯊꯥꯔꯒ ꯑꯗꯨꯝ ꯃꯤ ꯌꯥꯝꯕꯗꯣ ꯑꯗꯨ
ꯎꯝ ꯎꯝ ꯎꯝ
ꯑꯩꯗꯤ ꯈꯔ ꯊꯥꯖꯗꯦꯕꯀꯣ ꯑꯗꯨꯝ ꯑꯣꯖꯥꯅ ꯇꯥꯛ ꯄꯤꯕꯒ ꯍꯦꯛ ꯂꯥꯛꯑꯒ ꯑꯩꯅ ꯑꯃꯨꯛ ꯍꯟꯅ ꯑꯃꯨꯛ ꯇꯥꯛ
ꯑꯗꯨꯅꯦ ꯎꯝ ꯑꯗꯨꯅꯦ ꯑꯗꯨꯅꯦ ꯎꯝ ꯐꯔ ꯐꯔꯦ ꯑꯗꯨꯅ ꯐꯕꯅꯤ ꯒꯥꯔꯖꯤꯦꯟꯁꯤꯡꯒꯤ ꯔꯦꯁꯄꯣꯟꯁꯤꯕꯤꯂꯤꯇꯤ ꯌꯥꯝ ꯆꯥꯎꯅ ꯂꯩ ꯑꯞꯇꯨ ꯀ꯭ꯂꯥꯁ ꯋꯥꯟꯗꯒꯤ ꯋꯥꯟꯗꯒꯤ ꯀ꯭ꯂꯥꯁ ꯑꯦꯠ ꯁꯗꯦ ꯐꯥꯏꯚ ꯁꯤꯛꯁ ꯐꯥꯎꯅꯤꯀꯣ
ꯍꯣꯏ
ꯑꯁꯤꯗꯦ ꯃꯃꯥ ꯃꯄꯥꯅ ꯐꯨꯜ ꯑꯁꯤꯗ ꯐꯨꯜ ꯁ꯭ꯋꯤꯡ ꯇꯧꯕꯤꯒꯗꯕꯅꯦ ꯁꯤꯗ ꯒꯥꯏꯗ ꯐꯖꯅ ꯇꯧꯗ꯭ꯔꯒꯗꯤ ꯑꯩꯈꯣꯏ ꯀ꯭ꯂꯥꯁ ꯋꯥꯡꯈꯠꯂꯒ ꯇꯦꯟ ꯂꯣꯏꯔꯒ ꯇꯧꯒꯦ ꯑꯦꯂꯚꯦꯟꯗ ꯇꯧꯒꯦ ꯍꯥꯏꯕꯗꯤ ꯤ ꯃꯇꯝ ꯍꯦꯟꯈ꯭ꯔꯦ ꯑꯗꯨꯝ ꯃꯇꯝꯗ ꯁꯦꯝꯒꯦ
ꯑ ꯁꯦꯝꯦꯝꯕ ꯑꯣꯏꯊꯣꯛꯂꯔꯣꯏꯕ ꯃꯣꯏꯒꯤ
ꯑꯗꯨꯅ ꯃꯣꯏ ꯅꯧꯔꯤꯉꯩꯗ ꯐꯖꯅ ꯁꯦꯝꯕꯤꯕꯀꯣ ꯎꯝ ꯃꯣꯏꯅ ꯇꯝꯒꯗꯕꯗꯨ ꯍꯧꯖꯤꯛ ꯀ꯭ꯂꯥꯁ ꯅꯦꯝꯂꯤꯉꯩꯗ ꯃꯣꯏꯅ ꯍꯥꯠ ꯀꯒꯗꯕ ꯀꯔꯤꯁꯤꯔꯤ ꯇꯧꯕ ꯇ ꯌꯥꯗ ꯍ ꯗꯜꯂꯤꯉ ꯀꯥꯎꯕꯒꯁꯨ ꯇꯥꯎꯖꯟ
ꯎꯝ
ꯃꯣꯏ ꯀꯔꯤꯗ ꯀꯔꯤ ꯁꯕꯖꯦꯛ ꯂꯧꯒꯅꯤ ꯋꯥꯔꯤꯕ ꯃꯥꯁꯦ ꯎꯝ ꯁꯤꯚꯥꯏ ꯑꯣꯏꯒꯅꯤ ꯍꯥꯏꯔꯗꯤ ꯁꯤꯚꯥꯏ ꯑꯣꯏꯔꯒꯗꯤ ꯀꯔꯤ ꯁꯕꯖꯦꯛ ꯂꯧꯔꯗꯤ ꯃꯥꯒꯤꯗꯃꯛ ꯑꯦꯐꯦꯛ ꯑꯣꯏꯒꯗ꯭ꯔꯥ ꯃꯥ ꯏꯟꯖꯤꯅꯤꯌꯔ ꯑꯣꯏꯒꯦ ꯍꯥꯏꯔꯗꯤ ꯏꯟꯖꯤꯅꯤꯌꯔ ꯑꯣꯏꯔꯗꯤ ꯐꯤꯖꯤꯛꯁ ꯀꯦꯃꯦꯁꯇ꯭ꯔꯤꯁꯤꯗ ꯃꯥ ꯀꯔꯤ ꯃꯉꯣꯟꯗ ꯀꯔꯤ ꯏꯁꯀꯤꯜ ꯂꯩꯕ꯭ꯔꯥ ꯍꯥꯏꯕꯗꯤ ꯑꯗꯨꯁꯨ ꯅꯣꯠ ꯑꯣꯡꯂꯤ ꯏꯁꯀꯤꯜ ꯑꯩꯈꯣꯏꯅ ꯏꯁ꯭ꯀꯤꯜ ꯈꯛꯀꯤ ꯋꯥ ꯀꯩꯅꯣ ꯇꯧꯕ ꯅꯠꯇꯕ ꯏꯁꯀꯤꯜꯗꯨꯁꯨ ꯂꯩꯐꯝ ꯊꯣꯛꯑꯦ ꯂꯩꯒꯗꯕꯅꯦ ꯑꯗꯨꯕꯨ ꯃꯥꯁꯦ ꯌꯥꯝꯅ ꯁ꯭ꯃꯥꯔꯠ ꯑꯣꯏꯕ ꯔꯛ ꯋꯤꯠꯁ ꯁ꯭ꯀꯤꯜ ꯑꯦꯟ ꯁ꯭ꯃꯥꯔꯠ ꯍꯥꯏꯕꯗꯨ ꯑꯣꯏꯕꯀꯣ ꯁ꯭ꯃꯥꯔꯠ ꯑꯣꯏꯒꯗꯕ ꯃꯊꯧ ꯇꯥꯏꯑꯦꯕ ꯑꯗꯣ ꯑꯉꯥꯡꯁꯦ ꯃꯥꯒꯤ ꯐ꯭ꯌꯨꯆꯔꯁꯤꯦ ꯀꯔꯤ ꯑꯣꯏꯔꯛꯀꯗ꯭ꯔꯥ ꯃꯁꯥꯅ ꯌꯥꯝ ꯁꯣꯜꯂꯒ ꯑꯩ ꯐꯨꯠꯕꯣꯜ ꯁꯥꯟꯅꯅꯤꯡꯉꯦ ꯍꯥꯏꯕꯗꯤ ꯌꯥꯗꯦꯕꯀꯣ ꯑꯗ ꯃꯁꯥ ꯀꯟꯕ ꯇꯥꯏ ꯐꯨꯠꯕꯣꯜ ꯁꯥꯟꯅꯒꯦ ꯍꯥꯏꯔꯗꯤ ꯃꯥ ꯆꯦꯟꯕ ꯀꯟꯕ ꯇꯥꯏ ꯑꯗꯒꯤ ꯃꯄꯥꯡꯒꯟ ꯍꯣꯏ ꯃꯄꯥꯡꯒꯟ ꯀꯟꯕ ꯇꯥꯏ ꯑꯗꯨꯃꯥꯏꯅ ꯇꯧꯔꯗꯤ ꯃꯥ ꯍꯣꯏ ꯃꯥꯒꯤ ꯇꯥꯔꯒꯦꯠꯇꯣ ꯁꯛꯁꯦꯁ ꯑꯣꯏꯕ ꯌꯥꯏ ꯑꯗꯨ ꯑꯗꯨꯕꯨ ꯃꯁꯥ ꯌꯥꯝ ꯁꯣꯜꯂꯒ ꯆꯦꯟꯕ ꯐꯥꯎ ꯉꯝꯗ꯭ꯔꯒ ꯐꯨꯠꯕꯣꯜ ꯁꯥꯟꯍꯟꯅꯤꯡꯉꯦ ꯑꯩ ꯐꯨꯠꯕꯣꯜꯁꯦ ꯑꯩꯒꯤ ꯍꯣꯕꯤꯅꯦ ꯍꯥꯏꯅ ꯂꯩꯕꯗꯤ ꯌꯥꯗꯦꯕ ꯑꯗꯨ ꯃꯈꯣꯟ ꯁꯛꯄ ꯏꯁꯩ ꯁꯛꯄ ꯍꯩꯇꯕ ꯃꯍꯥꯛꯅ ꯏꯁꯩꯁꯦ ꯑꯩꯒꯤ ꯍꯧ ꯃꯤꯅꯦ ꯏꯁꯩ ꯁꯛꯀꯅꯤ ꯍꯥꯏꯅ ꯂꯩꯔꯒ ꯑꯣꯏꯔꯣꯏ ꯍꯥꯏꯕꯅꯤꯗ ꯃꯥꯒꯤ ꯃꯥꯒꯤ ꯑꯄꯥꯝꯕ
ꯁꯨꯝꯃꯦ ꯁꯃꯦ ꯎꯝ
ꯍꯥꯏꯕꯗꯨ ꯃꯃꯥ ꯃꯄꯥꯁꯤꯡꯅ ꯐꯖꯅ ꯀꯩꯅꯣ ꯇꯧꯔꯒ ꯏꯁꯀ꯭ꯔꯤꯅꯤꯡ ꯑꯉꯥꯁꯦ ꯑꯣ ꯑꯩꯒꯤ ꯏꯆꯥꯁꯦ ꯃꯥꯁꯦ ꯁꯤꯗ ꯇꯦꯂꯦꯟ ꯑꯣꯏꯌꯦ ꯁꯤꯗ ꯁꯨꯃꯥꯏꯅ ꯑꯣꯏꯌꯦ ꯍꯥꯏꯕꯗꯨ ꯐꯖꯅ ꯃꯨꯟꯅ ꯈꯪꯗꯣꯛꯑꯒ ꯃꯃꯥ ꯃꯄꯥꯁꯤꯡꯅ ꯑꯉꯥꯡꯁꯤꯡꯁ ꯐꯥꯕꯤꯕ ꯏꯆꯥꯁꯤ ꯁꯨꯃꯥꯏꯅ ꯇꯧꯋꯤ ꯃꯃꯥ ꯃꯄꯥꯅ ꯂꯣꯏꯅ ꯈꯪꯉꯤꯅꯦ ꯑꯣꯖꯥꯗꯒꯤꯗꯤ ꯃꯃꯥ ꯃꯄꯥꯅ ꯈꯪꯉꯤꯅꯦ ꯍꯥꯏꯒ ꯄꯤꯛꯏꯉꯩꯗꯨꯗꯤ ꯃꯅ ꯃꯣꯏꯅ ꯌꯧꯔꯛꯄꯅꯤꯅꯀꯣ ꯃꯁꯥꯒꯤ ꯀꯟꯗꯤꯁꯟ ꯃꯁꯥꯒꯤ ꯕꯤꯍꯦꯕꯤꯌꯔ ꯑꯦꯟ ꯃꯥꯒꯤ ꯂꯣꯏꯅꯃꯛꯁꯦ ꯃꯄꯥ ꯃꯃꯥꯟ ꯂꯣꯏꯅ ꯈꯪꯉꯦ ꯑꯗꯨꯅ ꯑꯩ ꯏꯆꯥ ꯅꯨꯨꯄꯥꯁꯦ ꯏꯆꯥꯅꯨꯄꯤꯁꯦ ꯃꯥꯔꯁꯤꯁ ꯁꯨꯃꯥꯏꯅ ꯁꯤꯗ ꯇꯧꯔꯒꯗꯤ ꯊꯤꯌꯑꯣꯂꯣꯖꯟ ꯆꯥꯍꯜꯂꯗꯤ ꯃꯥꯁꯦ ꯐꯖꯒꯅꯤ ꯑꯣꯔ ꯃꯥꯁꯦ ꯁꯨꯃꯥꯏꯅ ꯑꯣꯖꯥ ꯑꯣꯏꯍꯜꯂꯗꯤ ꯐꯒꯅꯤ ꯃꯥ ꯃꯥꯁꯦ ꯂꯦꯛꯆꯔ ꯌꯥꯝ ꯐꯒꯅꯤ ꯑꯗꯨ ꯇꯧꯒꯅꯤ ꯍꯥꯏꯕꯁꯦ ꯃꯃꯥ ꯃꯄꯥꯅ ꯃꯁꯆꯥꯒꯤ ꯇꯦꯂꯦꯟꯗꯤ ꯃꯥꯅ ꯈꯪꯐꯝ ꯊꯣꯛꯑꯦꯕ ꯑꯗꯨꯅ ꯃꯃꯥ ꯃꯄꯥꯅ ꯐꯨꯜꯁꯤꯗ ꯑꯦꯐꯣꯔꯠ ꯄꯤꯔꯒ ꯑꯉꯥꯡ ꯁꯦꯝꯕꯗꯤ ꯐꯖꯅ ꯁꯦꯝꯃꯤ ꯍꯧꯖꯤꯛꯅ ꯁꯦꯝꯗ꯭ꯔꯒꯗꯤ ꯑꯉꯥꯡ
ꯎꯝ
ꯈꯔ ꯆꯥꯎꯔꯛꯑꯒꯗꯤ ꯃꯣꯏꯁꯦ ꯆꯪꯕ ꯌꯥꯗꯦꯕ ꯃꯣꯏꯁꯦ ꯍꯧꯖꯤꯛꯀꯤ ꯑꯉꯥꯡꯁꯤꯡ ꯁꯤ ꯌꯥꯝ ꯈꯦꯠꯅꯈ꯭ꯔꯕꯅꯤ ꯊꯥꯏꯅꯒꯤ ꯑꯉꯥꯡꯗꯨꯒ ꯍꯧꯖꯤꯛꯀꯤ ꯑꯉꯥꯡꯒꯤ ꯍꯥꯏꯅꯩ ꯑꯉꯥꯡꯗꯤ ꯌꯥꯝ ꯑꯣ ꯀꯩꯅꯣ ꯇꯧꯕꯅꯦ ꯍꯧꯖꯤꯛꯇꯤ ꯑꯉꯥꯡ ꯁꯤꯡꯁꯤ ꯃꯁꯥꯅ ꯈꯪꯂꯒꯁꯨ ꯀꯣ ꯈꯪꯂꯒ ꯂꯩꯕꯗꯣ ꯑꯩꯈꯣꯏꯅ ꯁꯤꯅꯤ ꯁꯤꯅꯤ ꯍꯥꯏꯅ ꯑꯦꯇ꯭ꯔꯦꯛ ꯑꯦꯛꯇꯤꯛ ꯑꯣꯏꯕ ꯃꯣꯠ ꯑꯃ ꯄꯨꯊꯣꯛꯑꯒ ꯇꯥꯛꯇ꯭ꯔꯒꯗꯤ ꯃꯣꯏꯁꯦ ꯇꯦꯟꯁꯟ ꯇꯧꯗꯦꯕ ꯈꯪꯈ꯭ꯔꯦ ꯍꯥꯏꯅ ꯃꯣꯏ ꯅꯦꯒ꯭ꯂꯦꯛ ꯇꯧꯒꯅꯤ ꯃꯃꯥꯟꯅꯕꯁꯤꯡꯗ ꯃꯣꯏ ꯗꯤꯁꯇ꯭ꯔꯔꯕ ꯇꯧꯒꯅꯤ ꯑꯦꯟ ꯗꯦꯟ ꯗꯤꯁꯇ꯭ꯔꯦꯛ ꯇꯧꯕꯅꯅ ꯇꯧꯕꯗꯨꯅ ꯑꯃꯔꯣꯝꯗ ꯑꯃꯨꯛꯀ ꯃꯥ ꯃꯃꯥꯟꯅꯕ ꯃꯃꯥꯟꯅꯕꯤꯁꯤꯡꯗꯣ ꯑꯃꯨꯛ ꯂꯩꯥꯏꯔꯤ ꯍꯩꯇꯦ ꯑꯗꯨ ꯇꯧꯋꯦ ꯍꯥꯏꯅ ꯑꯃꯨꯛ ꯀꯝꯄ꯭ꯂꯦꯟ ꯂꯥꯛꯇꯧꯔꯤꯅꯦ
ꯍꯣꯏ ꯍꯣꯏ ꯍꯧꯖꯤꯛꯀꯥꯟꯗꯤ ꯂꯥꯂꯤꯛ ꯍꯥꯏꯗ꯭ꯔꯁꯨ ꯃꯤꯅ ꯎꯁꯤꯠꯄꯤꯤꯗ꯭ꯔꯦ
ꯑꯗꯨꯅꯦ ꯅꯅꯥ
ꯎꯝ
ꯅꯪꯒꯤ ꯑꯉꯣꯟ ꯀ꯭ꯂꯥꯁ ꯀꯥꯅꯥ
ꯀ꯭ꯂꯥꯁ ꯋꯥꯟ ꯀꯥꯔꯦ
ꯑꯣ ꯑꯗꯨꯗꯤ ꯑꯗꯨꯗꯤ ꯍꯧꯖꯤꯛꯁꯦ ꯐꯖꯅ ꯊꯥꯕ ꯍꯧꯕ ꯌꯥꯔꯦ
ꯍꯣꯏ ꯐꯖꯅ ꯎꯝ ꯑꯩꯅ ꯑꯌꯨꯛꯇ ꯎꯝ ꯍꯧꯒꯠꯂꯒ ꯑꯗꯨꯝ ꯇꯥꯛꯄꯤꯌꯦꯀꯣ ꯑꯗꯨꯒ ꯁ꯭ꯀꯨꯜ ꯍꯦꯛ ꯍꯜꯂꯛꯑꯁꯨ ꯇꯥꯛꯄꯤꯑꯕ ꯑꯗꯨ ꯅꯨꯡꯗꯥꯡꯗꯗꯤ ꯑꯩꯗꯤ ꯇꯥꯛꯄꯤꯗꯦ ꯃꯥꯗꯣ ꯍꯦꯛ ꯃꯝꯂꯗꯤ ꯍꯦꯛ ꯍꯦꯛ ꯎꯝ ꯍꯦꯛ ꯍꯦꯛ ꯇꯨꯝꯃꯦꯕꯀꯣ ꯃꯝꯈ꯭ꯔꯗꯤ ꯅꯨꯡꯊꯤ ꯇꯨꯡꯒꯨꯝꯕ ꯇꯨꯝꯗꯕꯒꯤ ꯍꯦꯛ ꯃꯝꯈ꯭ꯔꯗꯤ ꯆꯥꯛꯆꯥ ꯇꯣꯛꯔꯗꯤ ꯑꯗꯨꯝ ꯇꯨꯝꯈ꯭ꯔꯦ ꯎꯝ
ꯕꯅꯦ ꯃꯣꯏꯒꯤ ꯕ꯭ꯔꯦꯟꯁꯦ ꯍꯥꯐ ꯑꯦꯟ ꯑꯋꯥꯔꯁꯦ ꯃꯣꯏ ꯀꯟꯁꯦꯟꯇ꯭ꯔꯦꯠ ꯇꯧꯕ ꯉꯝꯒꯅꯤ ꯑꯗꯒꯤ ꯀꯨꯏꯅ ꯀꯩꯅꯣ ꯇꯧꯔꯗꯤ ꯃꯣꯏ ꯉꯝꯗꯦꯕꯀꯣ ꯑꯗꯨꯅ ꯐꯖꯅ ꯃꯣꯏꯕꯨꯁꯨ ꯑꯦꯐꯣꯔꯠ ꯄꯤꯒ